ꯇꯦ ꯑꯩꯩꯅ ꯆꯥꯒꯗ꯭ꯔꯥ ꯈꯪꯗꯦ ꯍꯣꯏ ꯑꯩꯖꯨ ꯌꯥꯎꯅ
ꯍꯥ
ꯈꯪꯉꯦ ꯆꯥ ꯀꯩꯅꯣꯝ ꯆꯥꯖꯤꯔꯅ ꯈꯜꯂꯝꯃꯤꯕ
ꯑꯦ ꯁꯤꯡꯁꯥ ꯌꯥꯝ ꯁꯥꯏ ꯅꯨꯡꯁꯥ ꯌꯥꯝ ꯁꯥꯏꯀꯣ ꯅꯣꯡ ꯆꯨꯒꯗ꯭ꯔꯥꯅ ꯈꯜꯂꯒ ꯅꯣꯡ ꯁꯨꯆꯨ ꯆꯨꯗꯦ ꯂꯧ ꯁꯤꯡ ꯁꯨꯕꯩ ꯃꯇꯝ ꯑꯣꯏꯁꯤꯜꯂꯛꯑꯒ ꯅꯣꯡꯖꯨ ꯆꯨꯗꯉꯩ ꯁꯥꯕꯅ ꯁꯤꯗꯣꯔꯦ ꯅꯪꯅꯥ ꯀꯩꯅꯣꯒꯤ ꯐꯤꯒꯤ ꯍꯥꯏꯕꯗꯣ ꯀꯣꯟ ꯍꯥꯏꯕꯗꯣ
ꯑꯥ
ꯑꯩ ꯍꯥꯏꯐꯦꯠ ꯍꯪꯉꯦꯕ ꯑꯗꯣ ꯍꯪꯕꯗ ꯃꯥꯅ ꯍꯥꯏꯖꯤꯅ ꯑ ꯅꯣꯏ ꯆꯦꯅ ꯁꯥꯕꯗꯣ ꯈ꯭ꯋꯥꯡꯗꯣ ꯈꯣꯏꯒꯤ ꯈ꯭ꯋꯥꯡꯗꯣ ꯀꯟꯅ ꯀꯟꯅ ꯌꯩꯔꯒ ꯐꯤꯗꯣ ꯌꯩꯁꯤꯟꯕꯅꯦ ꯍꯥꯏꯌꯦꯕ ꯄꯥꯏꯕ ꯃꯇꯝꯗ ꯑ ꯄꯗꯥꯛ ꯄꯗꯥꯛ ꯂꯥꯎꯗꯦꯗꯅ
ꯑꯝ ꯑꯗꯨ ꯌꯩꯕ ꯉꯝꯃꯣꯏ ꯍꯥꯏꯔꯕ ꯑꯩꯈꯣꯏꯅ
ꯕ ꯄꯥꯡꯒꯜꯗꯣ ꯌꯥꯎꯗꯦ ꯅꯣꯏꯅ ꯁꯨꯝ ꯇꯧꯔꯛꯄ ꯅꯠꯇꯕꯅꯤꯅ ꯁꯤꯅꯦꯕ ꯑꯗꯣ ꯅꯣꯏꯅ ꯁꯥꯒꯦ ꯍꯥꯏꯔꯒꯗꯤ ꯑꯥ ꯀꯩꯅꯣ ꯈꯣꯏꯒꯤ ꯃꯩꯇꯩꯒꯤ ꯐꯅꯦꯛ ꯃꯄꯥꯟ ꯃꯄꯥꯟꯅꯥꯏꯕꯤ ꯖꯦ ꯁꯤꯒꯨꯝꯕꯖꯦ ꯃꯔꯣꯏꯥꯡ ꯐꯤ ꯍꯥꯞꯄꯤꯗꯣ ꯑꯗꯨꯒꯨꯝꯕꯅ ꯁꯥꯕꯅ ꯋꯥꯗꯕꯅꯤ
ꯏꯁ ꯀꯅꯥꯅ ꯑꯗꯨ ꯍꯠ ꯂꯩꯗꯣꯏꯕꯥ
ꯀꯨꯏꯕꯩ ꯋꯥꯔꯤꯅꯤ ꯑꯩꯅ ꯍꯥꯏꯌꯦꯕꯥ ꯗꯪ ꯗꯪ ꯌꯩꯕꯝ ꯆꯅꯤ ꯍꯣꯏ ꯑꯗꯨ ꯅꯣꯏꯅ ꯉꯝꯅꯤ ꯍꯥꯏꯒꯕꯨꯗꯤ ꯀꯩꯁꯨ ꯅꯠꯇꯦ ꯑꯗꯣ ꯐꯣꯟꯗꯨꯗꯤ ꯃꯣ ꯃꯥꯒꯤ ꯑꯗꯨꯒꯨꯝꯕ ꯐꯣꯟꯗꯨ ꯗꯤ ꯃꯥꯗꯤ ꯀꯨꯏꯔꯦ ꯍꯥꯏꯌꯦ ꯂꯩꯁ ꯁꯥꯕꯤ ꯑꯣꯏꯔꯤꯉꯩ ꯃꯆꯦ ꯍꯣꯏꯅ ꯁꯥꯔꯝꯕꯒꯤ ꯀꯣꯟꯅꯤ ꯍꯥꯏꯌꯦꯕ
ꯑꯝ
ꯑꯗꯣ ꯍꯧꯖꯤꯛꯇꯤ ꯂꯤꯁꯤꯡ ꯀꯨꯟ ꯃꯌꯥꯃꯨꯛ ꯄꯤꯔꯝꯃꯅꯤ ꯍꯥꯏꯅꯦ ꯑꯃ ꯍꯥꯏꯕꯣ
ꯏꯃꯥꯏ ꯄꯦꯝꯃ
ꯂꯤꯁꯤꯡ ꯀꯨ ꯑꯗꯨꯕꯨ ꯌꯣꯂꯦꯍꯥꯏ ꯌꯦ ꯀꯣꯟ ꯌꯣꯟꯕꯩꯗꯤ ꯑꯗꯨꯗ ꯃꯥꯅ ꯍꯥꯏꯅꯤ ꯀꯣꯟ ꯃꯆꯥ
ꯋꯥꯅ ꯁꯨꯒꯗꯕ ꯊꯕꯛꯇꯨꯗꯒꯤ ꯃꯦꯆꯤꯟꯗꯨꯅ ꯍꯦꯟꯅ ꯇꯥꯡꯈꯠꯈ꯭ꯔꯕ ꯑꯣ ꯃꯦꯆꯤꯟꯗꯨꯅ ꯍꯦꯟꯅ ꯇꯥꯡꯈꯠꯈꯤꯕ ꯋꯥꯔꯤꯅꯦꯕ
ꯑꯗꯨꯗꯤ ꯏꯕꯦꯝꯃ ꯂꯥꯢꯐꯇꯥꯢꯝꯅꯤ ꯃꯤꯒꯤ ꯑꯥ ꯑ ꯃꯆꯦ ꯂꯩꯁꯥꯔꯤꯉꯩꯗ ꯃꯆꯦ ꯍꯣꯏꯅ ꯂꯩꯁꯔꯤꯉꯩ ꯃꯥ ꯂꯩꯁꯔꯤꯉꯩꯒꯤ ꯃꯃꯥꯡꯗ ꯃꯣꯏ ꯃꯥꯅ ꯈꯪꯉꯛꯄꯗ ꯂꯩꯔꯝꯃꯕ ꯀꯣꯟꯅꯦ ꯃꯥ ꯍꯧꯖꯤꯛ ꯍꯧꯖꯤꯛ ꯁꯥꯏꯁꯦ ꯈꯜꯂꯣꯗꯅ ꯑꯗꯨꯗꯤ ꯆꯍꯤ ꯅꯤꯐꯨ ꯍꯦꯜꯂꯕ ꯀꯣꯟꯅꯦ ꯋꯥꯟꯁ ꯑꯃꯨꯛ ꯂꯩꯈꯤꯕꯗꯨꯅ
ꯎꯝ
ꯇꯥꯂꯣꯝꯒꯗꯕ ꯁꯦꯟ ꯃꯌꯥꯝꯖꯨ ꯈꯜꯂꯣꯗꯅ ꯑꯗꯨꯅ ꯇꯥꯡꯉꯤꯅꯦꯕ ꯑꯗꯨ ꯃꯍꯥꯏꯅ ꯃꯆꯥ ꯃꯆꯥ ꯀꯣꯟ ꯃꯆꯥ ꯃꯆꯥ ꯂꯩꯕꯅꯤ ꯑꯩꯈꯣꯏꯒꯤ ꯐꯗꯤ ꯃꯆꯥ ꯃꯆꯥ ꯀꯩꯀꯥ ꯁꯥꯕꯒꯤ ꯑꯝ ꯅꯨꯡꯁꯤꯕꯅꯤ ꯏꯆꯥ ꯊꯣꯏꯕꯤꯁꯦ
ꯑꯗꯨꯑꯣꯏꯒꯅ ꯐꯗꯤ ꯃꯆꯥ ꯃꯆꯥꯗꯣ ꯁꯥꯔꯒ ꯌꯣꯜꯂꯁꯦꯕ꯭ꯔꯣ
ꯑꯣ ꯑꯗꯨ ꯑꯩꯅ ꯍꯥꯏꯕ ꯑ ꯑꯗꯨꯝꯕꯁꯨ ꯑꯗꯨꯝ ꯌꯥꯏꯌꯦ ꯑꯗꯨꯗꯤ ꯋꯥꯗꯕꯅꯤꯅꯦ ꯥꯁꯥ ꯁꯥ ꯁꯥꯒꯦꯔꯥꯌꯦ ꯑꯩꯉꯣꯟꯗ ꯍꯪꯉꯤꯕ ꯑꯗꯨꯃꯥꯏꯅ ꯇꯧꯋꯦ ꯑꯗꯣ ꯃꯣꯏꯗꯤ ꯃꯄꯥꯡꯒꯜꯗꯣ ꯀꯟꯕꯒꯤꯅꯤꯅ ꯉꯝꯃꯣꯏꯕ ꯑꯩꯈꯣꯏ ꯆꯦꯍꯣꯏꯅ
ꯈꯪꯉꯕ ꯑꯩꯈꯣꯏ ꯆꯦꯗ ꯍꯪꯕꯗ ꯃ ꯇꯜꯂꯦ ꯍꯥꯏꯔꯛꯀꯅꯦꯕ
ꯉꯪꯝꯕꯂꯩꯇꯔꯦꯅꯦ ꯑꯗꯨꯗꯤ ꯑꯩꯈꯣꯏ ꯑꯩꯁꯦ ꯉꯩꯍꯥꯛ ꯂꯩꯔꯒ ꯐꯣꯇꯣꯒꯨꯝꯕ ꯑꯝꯇ ꯆꯥꯎꯃꯨꯁꯤꯔ ꯈꯟꯕꯅꯤꯅꯦ ꯇꯧꯋꯤꯁꯦ ꯍꯌꯦꯡ ꯑꯦꯛꯖꯥꯝꯗꯣ ꯌꯦꯡꯕ ꯆꯠꯂꯨꯒꯦ ꯇꯧꯅꯤ ꯊꯥꯕ ꯅꯠꯇꯕ ꯌꯦꯡꯕ
ꯑꯣ ꯌꯦꯡꯕ ꯑꯣꯏꯅ ꯌꯥꯏꯅꯦ ꯀꯩꯁꯨ ꯀꯥꯏꯗꯦ ꯍꯌꯦꯡꯁꯦ ꯄꯨꯔꯅꯤꯃꯥꯅꯦ ꯑ ꯅꯪ ꯆꯠꯄꯒꯤ ꯒꯥꯔꯤ ꯀꯥ ꯌꯥꯝ ꯍꯥꯏꯅꯕꯗꯣ ꯀꯃꯥꯏꯅ ꯇꯧꯈ꯭ꯔꯒꯦ
ꯍꯜꯂꯑꯒꯥ ꯆꯠ ꯇꯣꯏꯅꯤ
ꯅꯨꯡꯊꯤꯟꯗ
ꯎꯝ
ꯑꯣ ꯑꯗꯨ ꯂꯥꯏꯒꯤꯗꯣ ꯃꯣꯏꯗꯣ ꯑꯗꯨꯝ ꯐꯕ ꯥꯆꯠꯂ ꯀꯃꯥꯏꯅ ꯇꯧꯔꯤꯆꯠꯅꯣ
ꯈꯪꯗꯦ ꯐꯕ ꯃꯥꯜꯂꯤ ꯃꯤ ꯐꯅꯕ ꯌꯥꯝ ꯌꯥꯎꯋꯦ ꯍꯥꯏꯗꯨꯗꯤ
ꯍꯣꯏꯅꯦ ꯂꯩꯁꯥꯕꯤꯒꯤꯗꯤ ꯏꯔꯪ ꯐꯣꯡꯡꯂꯝꯒꯤꯗꯤ ꯀꯔꯤ ꯍꯤꯌꯥꯡꯊꯥꯡ ꯔꯦꯝꯕꯤ ꯍꯥꯏꯔꯗꯤ ꯑꯗꯨꯝ ꯌꯥꯝ ꯐꯩ ꯈꯣꯠꯂꯤ ꯑꯗꯨꯝ ꯍꯥꯏꯅꯩꯗꯨꯅꯦꯕ
ꯍꯣꯏ
ꯁꯨꯃꯥꯏꯅ ꯅꯨꯄꯤꯒꯤ
ꯑꯗꯒꯤꯗꯤ ꯆꯥꯡ ꯅꯥꯏꯗꯕ ꯑꯄꯣꯝ ꯑꯇꯪ ꯂꯩꯕ ꯈꯣꯠꯄꯁꯦ ꯏꯃꯥꯗ ꯅꯤꯖꯔꯒ ꯑꯗꯨꯃꯥꯏꯅ ꯀꯩꯅꯣ ꯇꯧꯕ ꯐꯩꯈꯣꯠꯂꯦ ꯅꯣꯏ ꯆꯦ ꯄꯟꯆ ꯍꯣꯏꯁꯨ ꯑꯅꯤꯔꯛ ꯆꯠꯂꯨꯔꯦ ꯍꯥꯏꯌꯦ
ꯑꯣ ꯃꯣꯏ ꯊꯣꯡ ꯍꯥꯡꯉꯦ ꯍꯥꯏꯕ꯭ꯔꯣ ꯃꯇꯝꯃꯨ ꯃꯣꯏ ꯆꯠꯄꯗ
ꯃꯇꯝꯗꯨꯗꯗꯤ ꯍꯥꯡꯉꯦ ꯍꯥꯏꯌꯦ ꯑꯗꯣ ꯍꯧꯖꯤꯛꯇꯤ ꯈꯪꯗꯦ ꯀꯨꯏꯔꯕ ꯋꯥꯅꯤꯗꯌꯦ
ꯅꯨꯡꯁꯥꯁꯦ ꯁꯥꯃꯟꯗꯅ ꯈꯣꯡꯁꯦ ꯀꯥꯊꯦꯛꯑꯦ ꯍꯥꯏꯕ
ꯀꯩ ꯋꯥꯔꯅꯣꯅꯦ ꯑꯗꯨꯏ ꯋꯥꯗꯤ
ꯁꯦꯟꯗꯟ ꯇꯣꯡꯕꯒꯤ ꯂꯥꯏꯟ ꯂꯥꯏꯟꯗꯣ ꯑꯗꯨ ꯇꯥꯔꯦꯕ ꯑꯩꯁꯦ ꯀꯩꯅꯣ ꯇꯧꯒꯗ꯭ꯔꯥ ꯈꯪꯗꯦꯉꯣ ꯑꯣ ꯈꯨꯠ ꯑ ꯈꯨꯠ ꯑꯩꯌꯦ ꯃꯣꯟꯖꯥ ꯆꯨꯝꯅꯒꯤ ꯃꯣꯟꯖꯥ ꯀꯨꯞꯁꯟꯕ ꯌꯥꯕ ꯑꯝꯇ ꯂꯧꯒꯗ꯭ꯔꯥ ꯈꯪꯗꯦ ꯅꯨꯡꯁꯥꯗꯒꯤꯁꯨ ꯉꯥꯛꯊꯣꯛꯄ
ꯍꯧꯖꯤꯛꯀꯥꯟ ꯅꯨꯡꯁꯥꯁꯦꯀꯣ ꯌꯥꯝ ꯁꯥꯊꯤꯔꯝꯅꯤꯅꯦ ꯁꯟꯁꯀ꯭ꯔꯤꯟ ꯂꯣꯁꯟ ꯀꯩꯀꯥꯒ ꯇꯩꯗꯅꯒꯅꯦ ꯑꯁ ꯑꯩ ꯒꯥꯔꯤ ꯊꯧꯕꯗ ꯈꯨꯗꯥꯡꯁꯦ ꯄꯨꯔꯥ ꯃꯨꯔꯕꯅꯦꯕ
ꯑꯩꯁꯨ ꯍꯦꯟ ꯒ꯭ꯂꯣꯞꯇꯣ ꯁꯨꯈ꯭ꯔꯒ ꯑꯩꯈꯣꯏ ꯃꯥꯅ ꯀꯥꯏ ꯂꯝꯗ ꯊꯝꯕꯤꯈ꯭ꯔꯕꯅꯣ ꯈꯪꯗꯦ ꯍꯥꯏꯕ
ꯑꯩ ꯅꯍꯥꯟ ꯕꯖꯥꯔꯗꯒꯤ ꯑꯃ ꯂꯩꯔꯛꯑꯦ ꯑꯗꯣ ꯁꯟ ꯑꯥ ꯀꯩꯅꯣ ꯇꯧꯔꯒ ꯒꯥꯔꯤ ꯃꯆꯥ ꯊꯧꯕꯗꯗꯤ ꯁꯨꯡꯌꯥ ꯌꯥꯗ꯭ꯔꯦꯕꯣ ꯎꯞꯇ꯭ꯔꯗꯤꯀꯣ ꯐꯨꯔꯤꯠ ꯑꯁꯥꯡꯕꯤ ꯉꯥꯛꯇ ꯂꯤꯠꯅꯤ ꯍꯥꯢ ꯂꯩꯇꯦꯗꯅ ꯃꯇꯥꯡ ꯃꯇꯥꯡꯒꯤꯅꯤ
ꯑꯩ ꯍꯦꯟ ꯒ꯭ꯂꯣꯞꯇꯣ ꯀꯝ ꯑꯝꯇ ꯊꯤꯗ ꯌꯥꯔꯣꯏ ꯑꯗꯨꯗꯤ ꯑꯩꯈꯣꯏ ꯃꯥꯗꯔꯅ ꯀꯗꯣꯝ ꯍꯥꯞꯆꯟꯈ꯭ꯔꯕꯅꯣ ꯈꯪꯗ꯭ꯔꯦ
ꯅꯣꯡꯁꯦ ꯆꯨꯗ꯭ꯔꯦ ꯍꯥꯢꯕ ꯂꯧ ꯎꯕꯒꯤ ꯃꯇꯝꯁꯨ ꯑꯣꯏꯔꯒ ꯅꯣꯡꯖꯦ ꯉꯥꯏꯍꯥ ꯉꯥꯏꯍꯥꯛꯇꯪ ꯆꯨꯢ ꯊꯥꯏꯅ ꯅꯍꯥꯋꯥꯏ ꯑꯩꯈꯣꯏꯅ ꯎꯝ ꯅꯍꯥꯟꯋꯥꯢ ꯈꯔ ꯑꯉꯥꯡ ꯑꯣꯏ ꯗ ꯖꯨꯟ ꯑꯥꯏꯠꯇꯤꯟ ꯀꯥꯏꯅ ꯏꯔꯥꯡ ꯂꯩꯕꯥꯛꯀꯤ ꯏꯔꯥꯡ ꯃꯌꯥꯝ ꯇꯧꯋꯤꯗꯅ
ꯎꯝ
ꯂꯩꯕꯥꯛꯀꯤ ꯏꯔꯥꯡ ꯃꯌꯥꯝ ꯇꯧꯕ ꯃꯇꯝꯗꯨꯗ ꯑꯥ ꯖꯨꯟ ꯑꯥꯏꯠ ꯇꯤꯟꯒꯤ ꯂꯥꯟ ꯇꯧꯕ ꯈꯣꯠꯄ ꯇꯧꯕꯩꯗꯨꯗ ꯑꯈꯣꯏꯒꯤ ꯂꯧꯁꯤꯡꯁꯦ ꯀꯩ ꯍꯥꯏꯅꯤ ꯑꯗꯨꯝ ꯈꯨ ꯈꯨꯒ ꯇꯧꯔꯒ ꯂꯧ ꯄꯦꯡꯕꯤ ꯈꯣꯠꯄꯤ ꯈꯣꯠ ꯇꯧꯔꯒ ꯂꯧꯕꯨꯛꯇꯒꯤꯒ ꯀꯥꯈꯠꯅꯔꯛꯇꯅ ꯀꯥꯈꯠꯅꯔꯒ ꯂ ꯑꯥ ꯑꯥ ꯏꯔꯥꯡ ꯍꯧꯕ ꯌꯥꯎꯗꯅ ꯂꯧꯕꯨꯛꯇ ꯂꯩꯕ ꯌꯥꯔꯣꯏ ꯈꯣꯠꯄ ꯌꯥꯔꯣꯏ ꯀꯥꯏꯅ ꯇꯧꯔꯒ ꯆꯦꯟꯈꯠꯅꯗꯅ ꯖꯨꯟ ꯑꯥꯏꯠꯇꯤꯟꯒꯤ ꯑꯗꯨꯋꯥꯏꯗꯒꯗꯤ ꯂꯧꯒꯁꯦ ꯐꯅ꯭ꯌꯥꯝ ꯆꯥꯎꯅꯔꯦ ꯍꯥꯏꯕ
ꯑꯥ
ꯍꯧꯖꯤꯛꯁꯤꯅ ꯀꯃꯥꯏ ꯇꯧꯔꯤꯅꯣ ꯈꯪꯗꯦ ꯍꯥꯏꯕ ꯀꯔꯤꯅꯣꯕ ꯁꯤꯕꯨ ꯅꯣꯡꯃꯔꯤꯛ ꯑꯝꯐꯥꯎ ꯆꯨꯗꯈꯩ ꯆꯨꯔꯁꯨ ꯇꯤ ꯇꯤ ꯇꯤ ꯈꯥꯔ ꯆꯨꯔ ꯁꯤꯅꯗꯤ ꯂꯧꯕꯨꯛ ꯏꯁꯤꯡꯗꯤ ꯌꯥꯔꯣꯏꯕ ꯎꯕ ꯂꯧ ꯎꯕ ꯁꯨꯡꯌꯥ ꯌꯥꯔꯣꯏꯕ ꯁꯤꯗꯤ
ꯕꯤꯑꯦꯠꯀꯤꯗꯣ ꯑꯩꯗꯣ ꯚꯣꯠꯀꯤꯗ ꯕꯤ ꯑꯦꯠ ꯀꯤ ꯂꯥꯏꯔꯤꯛꯇꯣ ꯑꯩꯉꯣꯟꯗ ꯚꯣꯠꯀꯤꯗ ꯑꯉꯥꯡ ꯑꯃꯅ ꯁꯦꯃꯤꯁꯇ꯭ꯔ ꯑꯅꯤꯒꯤꯔ ꯑꯃꯒꯤꯔ ꯂꯧꯈ꯭ꯔꯤꯕꯅꯤ ꯅꯦꯕ ꯑꯩ ꯑꯉꯥꯡꯗꯨꯁꯨ ꯀꯥꯎꯊꯣꯛꯈ꯭ꯔꯦꯕ ꯑꯩꯗꯤ ꯈꯪꯗꯦ ꯔꯥꯀꯦꯁꯅ ꯅꯤꯡꯁꯪꯉꯛꯄ ꯑꯩꯅ ꯃꯉꯣꯟꯗ ꯍꯪꯕꯗ ꯅꯪꯒꯤ ꯕꯤ ꯑꯦꯠ ꯂꯥꯏꯔꯤꯛ ꯂꯩꯕ ꯍꯥꯏꯕ ꯃꯥꯒꯤꯗꯤ ꯎꯝ ꯑꯈꯣꯏꯅ ꯁꯤꯟꯅꯕ ꯌꯥꯔꯔꯣꯏꯕꯀꯣ ꯃꯔꯝꯗꯤ ꯃꯥ ꯕꯤ ꯑꯦꯠꯀꯤ ꯂꯥꯏꯔꯤꯛ ꯇꯥꯛꯇꯣꯔꯦꯕ ꯁꯤ ꯊꯥ ꯑꯅꯤ ꯄꯨꯔꯝꯃꯅꯤꯗꯅ
ꯑꯥ ꯃꯥ
ꯄꯨꯔ ꯃꯇꯨꯡꯗ ꯑꯥ ꯑꯗꯨꯒ ꯕꯤ ꯑꯦꯠꯀꯤ ꯑꯃꯨꯛ ꯇꯥꯛꯇꯣꯏꯅꯦꯕ ꯕꯤ ꯑꯦꯠꯀꯤꯁꯦ ꯃꯥ ꯑꯥꯔ ꯀꯦ ꯁꯅꯥꯇꯣꯝꯕꯤꯗ ꯅꯠꯇ꯭ꯔꯒ ꯄꯥꯡꯒꯩꯗ ꯅꯠꯇ꯭ꯔꯒ ꯀꯩꯅꯣꯗ ꯁ ꯎꯝ ꯕꯤꯁꯦꯝ ꯅꯝꯕꯣꯜ ꯑꯁꯣꯝ ꯗ ꯑꯃ ꯂꯩꯌꯦꯕꯀꯣ ꯕꯦꯠ ꯀꯣꯜꯂꯦꯖ
ꯄꯨꯗꯣꯏꯔꯕ ꯃꯇꯝ ꯈꯥꯔꯅꯤ
ꯍꯣ ꯍꯣ ꯍꯣ ꯍꯣꯏ ꯍꯣꯏ
ꯑꯣ
ꯑꯗꯨꯗꯨꯅ ꯂꯥꯏꯛꯇꯣ ꯑꯗꯣ ꯃꯥꯅ ꯑꯗꯨ ꯂꯥꯏꯛꯇꯣ ꯑꯗꯨ
ꯂꯩꯔꯝꯒꯅꯤ ꯑꯦꯝ ꯌꯨꯗ ꯀꯨꯝꯕꯀꯣ ꯐꯪꯕꯅꯦꯕ ꯂꯨꯄꯥ ꯂꯤꯁꯤꯡ ꯑꯃ ꯆꯧꯉꯥ ꯂꯤꯁꯤꯡ ꯑꯃꯒꯨꯝꯕ ꯆꯧꯉꯥꯒꯨꯝꯕꯗ ꯑꯗꯨꯝ ꯐꯪꯕꯅꯦ
ꯂꯥꯏꯔꯤꯛ ꯄꯨꯨꯟꯅ
ꯎꯝ
ꯄꯨꯟꯅ ꯅꯠꯇꯕꯤꯗ ꯑꯩꯅ ꯍꯥꯏꯗꯤ ꯅꯪꯉꯣꯟꯗ ꯂꯩꯕ
ꯁꯦꯃꯤꯁꯇ꯭ꯔ ꯑꯃꯃꯝꯒꯤ ꯑꯥ ꯀꯩꯅꯣ ꯑꯃꯃꯝꯅꯤ ꯀꯩꯗꯧꯔꯒꯦ
ꯂꯥꯏꯔꯤꯛ ꯑꯃꯃꯝ
ꯍꯣꯏ ꯗꯨꯃꯥꯏꯅ ꯑꯣꯏꯒꯨꯝ ꯇꯧꯕꯅꯤ
ꯁꯦꯃꯤꯁꯇ꯭ꯔ ꯃꯔꯤ ꯂꯩꯕꯁꯦ ꯑꯦꯛꯖꯥꯝ ꯃꯔꯤ ꯊꯥꯗꯣꯏꯔꯣ
ꯎꯝ
ꯑꯁ ꯊꯥ ꯇꯔꯨꯛ ꯊꯥ ꯇꯔꯨꯛ ꯈꯨꯗꯤꯡꯒꯤ
ꯍꯣꯏ
ꯑꯥ
ꯑꯗꯨꯅꯁꯨ ꯀꯣꯝꯕꯅꯤꯍꯦ
ꯌꯥꯥꯡꯕ
ꯎꯝ ꯍꯥꯏꯗꯤ ꯌꯥꯝꯁꯤꯟꯈꯤꯗꯦꯕ ꯄꯣꯠꯇꯣ
ꯍꯣꯏꯅꯦ ꯃꯥꯒꯤ ꯆꯥꯡꯗꯣ ꯈꯥꯔ ꯈꯥꯔ ꯇꯪꯈꯥꯏ ꯇꯪꯈꯥꯏ ꯇꯧꯕ ꯍꯥꯏꯇꯥꯔꯦ ꯑꯈꯣꯏꯅ ꯅꯍꯥꯟꯋꯥꯏ ꯑꯈꯣꯏꯅ ꯅꯪ ꯀꯣꯜꯂꯦꯖ ꯇꯝꯃꯛꯄ ꯃꯠ ꯃꯇꯝꯗ ꯁꯦꯃꯤꯁꯇꯔ ꯋꯥꯏꯁꯇ ꯆꯟꯕ꯭ꯔꯥ ꯑꯩꯗꯤ ꯑꯈꯣꯏ ꯑꯦꯅꯨꯋꯦꯜꯂꯤ ꯑꯦꯛꯖꯥꯝ
ꯑꯁ ꯑꯗꯨꯅꯦ ꯌꯥꯝ ꯋꯥꯔꯤꯁꯦ
ꯑꯁ ꯋꯥꯏꯍꯦ ꯀꯥꯏꯗꯒꯤ ꯑꯗꯨꯅ ꯕꯦꯛ ꯆꯥꯕ ꯐꯅꯌꯥꯝ ꯌꯥꯎꯏ
ꯎꯝ ꯍꯥꯏꯗꯤ ꯄꯨꯂꯞ ꯄꯨꯂꯞ ꯐꯨꯀꯠꯂꯒ ꯍꯪꯉꯛꯄꯅꯤꯅꯅꯦ
ꯀꯣꯏꯗꯤ ꯐꯔꯁ ꯏꯔ ꯁꯀꯦꯟ ꯏꯔ
ꯎꯝ ꯑꯩꯈꯣꯏ ꯑꯩꯈꯣꯏꯒꯤꯅ ꯆꯍꯤ ꯑꯃꯗ ꯑꯅꯤꯔꯛ ꯁꯦꯃꯤꯁꯇꯔ ꯑꯅꯤ ꯑꯥ
ꯑꯩꯈꯣꯏꯅ ꯐꯥꯔꯁ ꯌꯥꯔ ꯁꯦꯀꯦꯟ ꯏꯌꯥꯔ ꯁꯦꯀꯦꯟ ꯏꯌꯥꯔ ꯀꯥꯔꯦ ꯀꯥꯏꯅ
ꯆꯍꯤ ꯑꯍꯨꯝꯅꯦꯕ ꯆꯍꯤ ꯑꯍꯨꯝꯗ ꯁꯦꯃꯤꯁꯇꯔ ꯇꯔꯨꯛꯅꯦꯕ
ꯑꯩꯈꯣꯏꯒꯤꯅ ꯑꯩꯈꯣꯏꯒꯤ ꯅꯥꯏꯟ ꯇꯦꯟ ꯑꯦꯂꯕꯦꯟ ꯇꯨꯌꯦꯜꯞ ꯊꯥꯏ ꯁꯨꯃꯥꯏꯅ ꯆꯍꯤ ꯈꯨꯗꯤꯡꯒꯤ ꯊꯥꯏꯗꯅ ꯑꯗꯨꯃꯥꯏꯅ ꯊꯥꯔꯛꯄ ꯍꯥꯏꯇꯥꯔꯦ ꯑꯩꯈꯣꯏꯒꯤꯅ ꯑꯗꯨꯒ ꯑꯩꯈꯣꯏꯒꯤꯅ ꯑꯃꯨꯛ ꯑꯣꯅꯔꯁ ꯃꯇꯝꯗꯨꯗ ꯑꯩꯈꯣꯏꯗꯤ ꯅꯣꯏꯗꯤ ꯍꯧꯖꯤꯛꯀꯥꯟꯗꯤ ꯒ꯭ꯔꯦꯖꯨꯋꯦꯠꯇꯒꯤ ꯑꯗꯨꯝ ꯁꯦꯃꯤꯁꯇꯔꯗꯒꯤ ꯃꯥꯏ ꯑꯣꯅꯔꯁ ꯄꯦꯄꯔꯅ ꯑꯃ ꯑꯗꯨꯝ ꯊꯝ ꯐꯝꯗ꯭ꯔꯥ ꯑꯩꯈꯣꯏꯗꯤ ꯊꯝꯃꯛꯇꯦꯕ ꯑꯗꯨꯗꯅꯦꯕ ꯑꯩꯒꯤ ꯌꯥꯝ ꯕꯦꯔ ꯀꯥꯢ ꯑꯈꯣꯏꯗꯤ ꯖꯅꯔꯦꯜ ꯈꯠꯇ ꯂꯥꯛꯑꯅꯤꯗꯨ ꯁꯕꯖꯦꯛꯁꯤꯗ ꯑꯗꯨꯒ ꯑꯣꯅꯔꯁ ꯂꯧꯕ ꯁꯥꯇ꯭ꯔꯁꯤꯅ ꯇꯔꯥꯃꯔꯤ ꯃꯉꯥꯈꯛ ꯌꯥꯎꯍꯟꯅꯦꯕ ꯀꯔꯝꯍꯥꯏꯅ ꯇꯧꯔꯛꯄꯅꯣ ꯈꯪꯗꯦꯕ ꯑꯗꯨꯗꯨꯅ ꯑꯩꯈꯣꯏ ꯃꯇꯝꯗ ꯑꯣꯅꯔꯁ ꯂꯧꯕꯁꯦ ꯑꯗꯨꯗ ꯑꯣꯅꯔꯁ ꯂꯧꯕꯗꯤ ꯌꯥꯝ ꯂꯨ ꯅꯤ ꯑꯍꯩꯕ ꯁꯥꯗꯅ ꯃꯌꯥꯗ ꯀꯃꯅ ꯃꯌꯥꯗ ꯍꯥ ꯍꯥ ꯀꯥꯝꯕ ꯃꯤꯅ ꯑꯣꯅꯔꯂꯧꯕ ꯕꯅꯤ ꯀꯥꯏꯅ ꯑꯩꯈꯣꯏꯁꯤꯗ ꯀꯔꯤ ꯍꯥꯏꯅꯤ ꯀꯣꯛꯁꯤꯗ ꯀꯤꯍꯟꯕ ꯑꯃ ꯑꯗꯨꯗ ꯃꯤꯅ ꯃꯌꯥꯝ ꯍꯥ ꯍꯥ ꯀꯥꯝꯈꯔꯥꯝ ꯑꯣꯏꯒꯦꯔ ꯍꯧꯖꯤꯛ ꯂꯧꯅꯩ ꯃꯌꯥꯝꯁꯤꯗꯤ ꯑꯣꯗꯔꯁ ꯉꯥꯛꯇꯅꯦ ꯂꯧꯅꯩꯁꯦ ꯑꯗꯣ ꯑꯩꯈꯣꯏꯁꯤꯗ ꯑꯗꯨꯝ ꯑꯀꯤꯕ ꯑꯃ ꯂꯩꯈꯤꯗꯅ ꯀꯔꯤꯅꯣ ꯀꯩꯅꯣ ꯈꯪꯗꯕꯤꯗ ꯒꯥꯏꯗ ꯄꯤꯕꯗꯣ ꯈꯪꯗ꯭ꯔꯕꯅꯤꯅ ꯑꯗꯨꯝ ꯃꯌꯥꯝ ꯇꯝꯅꯌꯦꯅ ꯄꯔꯗꯝ
ꯍꯣꯏ ꯅꯣꯏ ꯅꯣꯏ ꯃꯇꯝꯗ ꯑꯗꯨꯃꯥꯏꯅ ꯍꯥꯏꯅꯩꯌꯦ ꯍꯧꯖꯤꯛꯇꯤ ꯀꯝꯄꯜꯁꯔꯤ ꯑꯣꯏꯔꯦ ꯀꯦꯝ ꯇꯧꯗꯦ ꯀꯩꯅꯣ
ꯃꯥꯅꯦ ꯀꯝꯄꯜꯁꯔꯤ ꯑꯣꯏꯍꯟꯒꯗꯕꯅꯦ ꯑꯗꯨꯅ ꯐꯩꯌꯦ ꯃꯥ ꯃꯥꯒꯤ ꯑꯄꯥꯝꯕ ꯁꯕꯖꯦꯛꯇꯨꯒꯤ ꯂꯥꯏꯟꯗꯨꯗ ꯍꯌꯦꯡ ꯆꯊꯣꯛ ꯇꯕ ꯃꯇꯝꯗꯁꯨ ꯅꯨꯡꯉꯥꯏꯇ꯭ꯔꯣ
ꯑꯗꯨꯃꯥꯏꯅ ꯂꯣꯏ ꯇꯧꯅꯔꯦꯗ ꯍꯧꯖꯤꯛꯀꯥꯟꯗꯤ ꯑꯉꯥꯡꯈꯩꯗꯨꯅ ꯌꯥꯝ ꯅꯨꯡꯉꯥꯏꯅ ꯇꯝꯅꯩ
ꯑꯣꯅꯔꯁꯀꯤ ꯂꯧꯕ ꯁꯥꯇ꯭ꯔꯒꯩꯅ ꯇꯣꯉꯥꯟꯅ ꯀ꯭ꯂꯥꯁ ꯈꯔ ꯇꯧꯋꯦꯕ ꯃꯣꯏꯒꯤ ꯇꯣꯉꯥꯟꯅ ꯁꯕꯖꯦꯛ ꯈꯔ ꯀꯩꯅꯣ ꯃꯥꯒꯤ ꯁꯤꯂꯦꯕꯁ ꯈꯔ ꯆꯥꯎꯊꯣꯛꯑꯦꯕ ꯃꯇꯝꯗꯨꯗ ꯁꯤꯂꯦꯕꯁ ꯈꯔ ꯆꯥꯎꯊꯣꯛꯑꯦ ꯑꯗꯨꯒ ꯃꯣꯏꯈꯩ ꯁꯥꯇ꯭ꯔꯈꯩ ꯈꯔ ꯑꯣꯖꯥꯒ ꯄꯨꯟꯁꯤꯟ ꯄꯨꯟꯁꯤꯟꯗꯅ ꯈꯪꯗꯦ ꯑꯗꯨꯝ ꯀꯩꯅꯣ ꯇꯧꯋꯤ ꯑꯥꯁ ꯇꯧꯔꯤꯔꯥ ꯀꯔꯤꯗꯣꯏꯅꯣ ꯈꯪꯗꯦ ꯑꯣꯟꯅ ꯁꯥꯇ꯭ꯔꯩ ꯇꯣꯉꯥꯟ ꯑꯗꯨꯝ ꯀꯧꯊꯣꯛꯈ꯭ꯔꯒ ꯃꯣꯏ ꯈꯔ ꯑꯃ ꯑꯗꯨꯝ ꯄꯨ ꯄꯨꯟꯅ ꯑꯗꯨꯝ ꯇꯧꯈꯤꯑꯕ ꯑꯗꯣ ꯑꯩꯈꯣꯏ ꯖꯦꯅꯦꯔꯦꯜꯁꯤꯅ ꯑꯗꯨꯝ ꯑꯗꯨꯛꯀꯤ ꯃꯇꯤꯛ ꯌꯥꯝꯃꯦꯕ ꯐꯅꯦꯟꯗ ꯇꯝꯕ ꯆꯥꯇ꯭ꯔꯁꯤꯅ ꯑꯗ ꯍꯌꯦꯡ ꯑꯩꯈꯣꯏꯅ ꯑꯦꯝ ꯌꯨꯗ ꯑꯦꯠꯃꯤꯁꯟ ꯇꯧꯔꯛꯄ ꯃꯇꯝꯗ ꯑꯣꯅꯔꯁꯅ ꯍꯥꯟꯅ ꯄ꯭ꯔꯥꯏꯌꯣꯔꯤꯇꯤ ꯄꯤꯕꯅꯤ ꯀꯩꯅꯣ ꯇꯧꯕꯁꯦ ꯑꯦꯟꯇ꯭ꯔꯥꯟꯁ ꯇꯧꯕꯗ ꯀꯥꯏꯅ ꯑꯗꯨꯃꯥꯏꯅ ꯃꯥ ꯍꯥꯞ ꯆꯠꯄ ꯈꯣꯠꯄꯒ ꯌꯥꯝ ꯇꯧꯒꯤꯈꯤꯕꯅꯦꯕ ꯑꯩꯈꯣꯏꯗꯤ ꯀꯨꯏꯔꯕꯅꯤꯅ ꯈꯪꯗ꯭ꯔꯦꯗ ꯑꯩꯗꯤ ꯀꯣꯛ ꯂꯥꯏꯔꯤꯛꯀꯤ ꯋꯥꯔꯤꯁꯤꯃ ꯄꯨꯔꯥ ꯆꯍꯤ ꯇꯔꯥꯃꯨꯛꯁꯦ ꯄꯨꯔꯥ ꯊꯥꯗꯣꯛꯈ꯭ꯔꯕꯅꯤ ꯑꯩ ꯍꯌꯦꯡ ꯕꯌꯦꯠ ꯇꯧꯗꯣꯏ ꯀꯥꯟꯁꯦ ꯄꯨꯔꯥ ꯇ꯭ꯔꯪ ꯆꯠꯇꯅ ꯉꯥꯎꯕ꯭ꯔꯥ ꯈꯪꯕꯄꯣꯠꯇꯦ ꯀꯔꯤꯅꯣꯅ ꯒ꯭ꯌꯥꯟ ꯇꯥꯔꯣꯏꯗꯣꯏꯕ ꯈꯪꯄꯣꯟꯇꯦ
ꯁꯨꯝ ꯊꯥꯗꯣꯔꯛꯄꯒꯤꯅꯦ
ꯑꯧ ꯑꯗꯨꯅꯦ ꯍꯥꯏꯁꯦ ꯑꯗꯨꯅ ꯑꯗꯨꯕꯨꯗꯤ ꯄꯥꯔꯒꯕꯨꯗꯤ ꯂꯣꯏ ꯈꯪꯅꯤ ꯍꯌꯦ ꯑꯗꯨ ꯉꯥꯛꯇꯅꯦꯕ
ꯑꯥ
ꯍꯥꯏꯗꯤ ꯁꯨꯝ ꯊꯥꯗꯣꯔꯛꯑꯕ ꯍꯥꯏꯁꯤꯒ ꯑꯗꯨ ꯇꯧꯈꯤꯒꯦ ꯍꯥꯏꯕꯗꯨ ꯌꯥꯗꯕꯅꯤꯗꯅ ꯇꯣꯏꯅ ꯄꯥꯏꯕ ꯑꯃ ꯅꯩꯅꯕꯃ ꯆꯪꯉꯤꯗꯅ ꯑꯗꯨꯒꯤ ꯋꯥꯅꯤꯗ
ꯍꯥꯏꯕ ꯑꯗꯨꯝ ꯍꯥꯏꯩꯅꯔꯛꯀꯅꯤꯗ ꯑꯃꯨꯛ
ꯑꯩꯗꯤ ꯑꯇꯩ ꯂꯥꯏꯔꯤꯅꯦ ꯆꯍꯤꯁꯦ ꯕꯥꯔ ꯑꯣꯏꯁꯤꯜꯂꯛꯀꯗ꯭ꯔ ꯁꯤꯒꯤ ꯋꯥꯈꯜꯁꯦ ꯗꯨꯝ ꯈꯜ ꯂꯩꯔꯕꯅꯦ ꯆꯍꯤ ꯃꯇꯥꯡ ꯁꯤꯒ ꯊꯕꯛꯁꯦ ꯏꯟꯈꯥꯡꯁꯤꯒꯤ ꯋꯥꯈꯜꯗ
ꯆꯍꯤꯕꯨꯗꯤ ꯑꯥ ꯌꯧꯔꯦ ꯑꯥ ꯌꯧꯔꯦ ꯀꯩꯅꯣ ꯑꯈꯣꯏ ꯆꯍꯤ ꯅꯤꯐꯨ ꯌꯥꯡ ꯈꯩ ꯁꯨꯗ꯭ꯔꯣ ꯀꯥꯟꯁꯤꯗ ꯂꯥꯏꯔꯤꯛ ꯀꯟꯅ ꯇꯝꯃꯤ
ꯉꯍꯥꯛꯇꯪ ꯊꯝꯃ ꯇꯧꯔꯛꯀꯦ ꯁꯣꯝꯗ ꯑꯉꯥꯡꯁꯦ ꯀꯩꯅꯣ ꯇꯧ ꯁ ꯁꯥꯟꯅꯅ ꯂꯩꯔꯦ ꯑꯩ ꯑꯃꯝꯇ ꯂꯧꯁꯜꯂꯨꯒꯦ ꯎꯝ